ꯎꯝ ꯃꯃꯅꯦ
ꯐꯔꯦ ꯑꯩꯁꯨ ꯌꯦꯡꯕ ꯂꯥꯛꯄꯅꯦ ꯍꯧꯖꯤꯛꯇꯣ
ꯎꯝ ꯁꯃꯥꯠ ꯑꯣꯏ ꯄꯁꯤꯗꯤ ꯌꯦꯡꯕꯗꯤ
ꯄꯨꯡ ꯀꯌꯥ ꯆꯠꯇꯣꯏꯅꯣꯅ
ꯑꯃ ꯎꯝꯗ ꯆꯠꯁꯦ ꯍꯥꯏꯌꯦꯡ
ꯄꯨꯔꯛꯎꯍꯦ ꯍꯩꯅꯧꯗꯣ ꯐꯩ ꯅꯠꯇꯦ
ꯈꯪ ꯗꯦꯀꯣꯈꯣꯏꯗꯤ ꯅꯣꯏꯕꯨꯨꯡ
ꯑꯦ ꯎ ꯑꯦ
ꯅꯣꯏꯒꯤ ꯂꯧꯕ ꯃꯇꯝꯗꯗꯤ ꯈꯪꯉꯦ ꯑꯗꯨ ꯑꯁꯔ ꯄꯤꯊꯣꯛꯅꯤꯒꯥꯏꯗꯤ ꯈꯥꯡꯅꯤ ꯀꯣ
ꯇꯧꯒꯅꯨ ꯀꯨ ꯅꯕꯨꯛ ꯐꯠꯇꯕꯗ
ꯐꯠꯇꯕꯅꯦ ꯈꯣꯏꯗꯤ
ꯌꯥꯝ ꯐꯩꯗ ꯌꯥꯝ ꯐꯕꯅꯤ
ꯑꯩꯈꯣꯏꯗꯤ ꯃꯤ ꯐꯠꯇꯕꯅꯦ
ꯃꯤ ꯐꯩ
ꯉꯅ ꯍꯥꯏꯕ꯭ꯔꯥꯣ
ꯑꯩꯅ ꯍꯥꯏꯕꯅꯤ
ꯅꯣꯏꯁꯨ ꯑꯩꯅ ꯋꯥ ꯉꯥꯡꯕꯇꯥꯎꯗ ꯑꯗꯨꯝ ꯎꯝ ꯂꯣꯏ ꯑꯣꯟꯗ꯭ꯔꯦꯗ
ꯀꯅꯥꯔꯣ ꯑꯩꯔꯣ
ꯎꯝ
ꯎꯝ ꯑꯗꯨꯕꯨꯗꯤ ꯏꯕꯥꯅꯤ ꯉꯥꯡꯅꯕꯒꯤꯅꯦꯗ
ꯑꯗꯣ ꯏꯃꯥꯅꯨ ꯌꯥꯦꯜꯁꯨ ꯑꯩꯅ ꯉꯥꯡꯕ ꯆꯥꯎ ꯑꯗꯨꯝ ꯉꯥꯡꯈ꯭ꯔꯦ ꯃꯥ ꯎꯝ ꯌꯥꯎ ꯋꯥꯉꯃꯦ ꯐꯉ ꯎꯝ ꯑ ꯅꯪꯗꯤ ꯉꯥꯡꯕ ꯈꯔ ꯍꯥꯏꯌꯦꯅ
ꯑꯩꯗꯤꯗ
ꯏꯃꯥꯟꯅꯕꯤꯅ ꯍꯥꯏꯌꯦ ꯅꯪꯕꯨ ꯀꯣ ꯀꯥꯎꯕꯁꯤꯡꯁꯨ ꯅꯪꯅ ꯍꯥꯏꯕ ꯏꯁꯇꯥꯥꯎꯗ ꯑꯗꯨꯝ ꯍꯥꯏꯈ꯭ꯔꯦꯅ
ꯎꯝ
ꯑꯩꯒꯤ ꯇꯨꯟꯗꯣ ꯈꯔ ꯇꯣꯉꯥꯟꯕꯅꯦꯕ ꯃꯤꯒ
ꯇꯃꯅꯦ ꯇꯃꯅꯦ
ꯍꯕꯅꯦ ꯅꯣꯏꯗꯤ ꯑꯗꯨꯃꯥꯏꯅ ꯍꯥꯏꯕ ꯈꯪꯗꯦꯅ
ꯑꯗꯤꯗ
ꯀꯔꯤꯔꯣ ꯅꯪꯒꯤ ꯅꯪꯒꯤ ꯏꯃꯥꯗꯣ ꯃꯩꯇꯩꯥꯏ ꯑꯣꯏꯔꯒ ꯍꯩꯇ꯭ꯔꯗꯤ ꯏꯁꯁ ꯌꯥꯝ ꯄꯥꯡꯉꯦ ꯅꯣꯏꯁ
ꯑꯁ ꯑꯁꯤ ꯉꯥꯡꯉꯤꯁꯤꯗꯤ
ꯎꯝ
ꯑꯩꯣꯏ ꯃꯥ ꯃꯩ ꯇꯥꯏ ꯑꯣꯏꯔ ꯋꯥꯏꯒꯤ ꯅꯠꯇꯦꯔ
ꯑꯗꯨ ꯑꯣꯏꯔꯁꯨ ꯃꯩꯇꯩꯗꯤ ꯏꯗꯤ ꯂꯩꯑꯦꯅ
ꯂꯩꯇ ꯂꯩꯇ
ꯑ ꯑ ꯃꯩꯇꯥꯏ ꯑꯣꯏꯅꯤꯡꯗꯕ꯭ꯔꯣ
ꯅꯤꯉꯗ ꯇꯂꯦꯗ
ꯁꯤꯗꯣꯅꯦ ꯏꯃꯥꯗꯣ ꯂꯩꯇꯦ ꯂꯩꯇꯦ ꯍꯥꯏꯕꯗꯣ ꯅꯪ ꯅꯨꯡꯁꯤꯗꯕꯒꯤꯅꯦ
ꯐꯥꯒꯤ ꯇꯧꯕꯅꯤꯗ ꯐꯒꯤ ꯇ ꯍꯅꯦ
ꯑꯩ ꯑꯁꯤ ꯂꯣꯏꯔꯒ ꯅꯪꯕꯨ ꯑꯃꯨꯛ ꯀꯣꯜ ꯇꯧꯔꯒꯦ ꯑꯃ
ꯍꯩꯅꯧ ꯄꯨ꯭ꯔꯣ ꯑꯗꯨꯗꯤ
ꯁꯠ ꯑꯁ ꯅꯪꯒꯤ ꯑꯍꯨꯝ ꯄꯥꯏꯔꯒ ꯑꯩ
ꯀꯪꯖꯤꯤꯀ ꯈꯪꯗꯤ ꯀꯨ ꯀꯅꯥꯅꯣ ꯅ
ꯉꯁꯤꯗꯣ ꯑꯩꯈꯣꯏ ꯑꯟꯇꯤ ꯑꯩꯈꯣꯏꯒꯤ ꯉꯥꯏꯌꯣ ꯋꯥꯔꯤ ꯂꯤꯔꯤꯌꯦꯦ
ꯏꯌꯣ ꯏꯌꯣ
ꯋꯥꯛꯀꯤꯡ ꯆꯠꯄ ꯅꯨꯄꯥ ꯈꯔꯅ ꯍꯩꯅꯥꯎꯔꯣ ꯃꯄꯥꯟ ꯒꯦꯠꯀꯤ ꯃꯄꯥꯟꯗ ꯑꯃ ꯂꯩꯥꯏꯕ ꯃꯥꯜꯂꯦ ꯑ ꯃꯣꯟꯕ ꯁꯤꯡꯗꯣ ꯂꯣꯏ ꯂꯥꯎꯈ꯭ꯔꯦ ꯍꯥꯏꯌꯦ ꯃꯥꯅꯥ ꯀꯔꯤꯅꯣ ꯃꯣꯏ ꯂꯥꯛꯑꯣ ꯀꯔꯤꯅꯣ ꯍꯥꯏꯕ ꯃꯥꯜꯂꯦ ꯑꯗꯣ ꯅꯨꯄꯤ ꯑꯃꯗ ꯅꯤꯈ꯭ꯔꯦ ꯍꯥꯏꯌꯦ ꯑꯟꯇꯤꯗ ꯀꯣꯜ ꯇꯥꯔꯒ ꯅꯥꯏ ꯂꯥꯛꯀꯦ ꯍꯥꯏꯔꯒ ꯃꯤꯁꯤꯡꯅ ꯈꯔ ꯂꯧꯈ꯭ꯔꯦꯅ ꯑꯗꯨꯗꯣ ꯅꯣꯣꯏ ꯆꯥꯅꯤꯒꯥꯏ ꯁꯤ ꯌꯥꯝ ꯂꯩꯒꯅꯤ ꯍꯥꯏꯌꯦ ꯂꯥꯏꯗꯤ ꯑ ꯄꯥꯄꯤꯒ ꯕꯥꯥꯁ ꯍꯥꯥꯛꯇꯅꯦ ꯏꯅꯤꯡꯉ
ꯑꯃ ꯁꯛꯇꯤ ꯌꯥꯔ ꯑꯣꯏꯗ ꯈꯣꯡꯅ ꯆꯠꯇꯣꯏꯔꯣ ꯀꯦꯝ ꯂꯩ
ꯑꯩꯈꯣꯏꯗꯤ ꯒꯥꯔꯤ ꯂꯩꯇꯦ ꯈꯣꯡꯅ ꯆꯠꯀꯅꯤ
ꯀꯃ ꯄꯁꯅ ꯇ ꯇꯣ
ꯂꯥꯞꯇ꯭ꯔꯗꯤ ꯑꯗꯨꯕꯨ
ꯂꯞꯇꯗ
ꯑꯃ ꯔꯥꯇꯤ ꯆꯥꯠꯈ꯭ꯔꯦ ꯖꯣꯟ ꯊ꯭ꯔꯤ ꯍꯥꯏꯌꯦ
ꯑꯣ ꯑꯁꯤ ꯀꯩꯅꯣꯗ ꯑꯣꯏꯔꯕꯅꯤ ꯃꯦꯔꯤ ꯀꯣꯝꯒꯤ
ꯑꯣꯏ ꯑꯗꯨ ꯑꯗꯨꯝ ꯛꯇꯅꯤ ꯍꯥꯏꯌꯦ
ꯑꯩꯅ ꯎꯗꯤ ꯌꯥꯝꯕꯅꯦ
ꯆꯍꯤ ꯇꯧꯝꯅꯦꯒ ꯏꯃꯥꯟꯅꯕꯗꯣ ꯀꯥꯎꯈꯤꯕꯅꯦ ꯃꯥꯅ ꯋꯥꯟ ꯇꯨꯗ ꯆꯠꯁꯦ ꯍꯥꯏꯕ
ꯎ ꯅꯃꯥꯟꯅꯕ ꯅꯃꯥꯟꯕꯔꯣ ꯀꯩꯅ
ꯁꯤꯗ ꯑꯁꯤ ꯂꯩꯀꯥꯏꯒꯤ ꯃꯤꯁꯤꯡꯅꯦꯗ
ꯁꯦꯕꯤꯗꯥ
ꯎꯝ ꯅꯪꯅ ꯈꯟꯅꯤꯡꯕꯗ ꯑꯗꯨꯝ ꯈꯟꯕ ꯌꯥꯏꯌꯦ ꯍꯣꯏꯗꯤ ꯀꯥꯏꯗꯦ
ꯈꯟꯗꯦꯗ
ꯈꯪꯈ꯭ꯔꯅꯥ ꯄꯨꯡꯨꯡꯕꯠ ꯇꯥ ꯀꯅꯤ
ꯑꯩ ꯍꯦꯛ ꯌꯋ ꯊꯣꯡꯕꯤꯈ꯭ꯔꯦ ꯆꯥꯛꯇꯤ
ꯔꯤꯟꯁꯥꯡ ꯆꯥꯗ ꯆꯥ
ꯏꯟꯁꯥꯡꯅ ꯉꯔꯥꯡꯒꯤ ꯑ ꯊꯣꯡꯕ ꯈꯔ ꯂꯩ ꯑꯗꯨꯒ ꯆꯥꯛ ꯐꯔꯦ ꯊꯣꯡꯅꯤꯗ
ꯍꯥꯥ ꯆꯥ ꯆꯥ ꯑꯦ ꯃꯦ ꯇꯏ ꯃ ꯆꯥꯁ
ꯑ
ꯃꯣꯏꯇꯠꯇ ꯆꯥ ꯃꯆꯁꯨ ꯁꯦꯡꯉꯥ ꯆꯥꯏ
ꯑꯦ ꯑꯦ ꯑꯗꯨ ꯀꯔꯤ ꯆꯥꯥꯁꯦ
ꯎꯝ ꯆꯥꯕꯄꯦ ꯂꯩꯦꯗ ꯑꯗꯨꯗꯤ
ꯍꯥꯎꯥꯎꯗ꯭ꯔꯦ ꯭ꯔꯣꯏꯂꯔꯁꯤ
ꯆꯦꯡꯒꯤꯗꯨꯣ ꯑꯁ ꯆꯗꯕ ꯀꯨꯏꯔꯦ
ꯑꯁ ꯍꯥꯎꯒꯅꯤ ꯆꯤꯡꯒꯤꯗꯣ ꯊꯥꯎ ꯌꯥꯎꯗꯕꯤꯀꯣ
ꯎꯝ ꯂꯦ ꯍꯅ ꯇꯤꯟꯒ ꯇ ꯇꯤꯟꯒ ꯊꯣꯛꯄ꯭ꯔꯣ
ꯄꯨꯡꯕꯨꯡ ꯀꯥꯕꯤꯗꯣ ꯅꯩꯊꯦꯛꯄꯤ
ꯑꯩꯈꯣꯏ ꯌꯨꯝ ꯌꯨꯝꯗ ꯈꯨꯟ ꯆꯠꯂꯗꯤ ꯑꯗꯨꯝꯃꯥꯏꯅ ꯆꯥꯕ ꯐꯪꯒꯅꯦꯕ ꯌꯨꯝ ꯆꯠꯂꯗꯤ ꯈꯨꯟꯗ ꯆꯠꯂꯗꯤ ꯑꯗꯣ ꯍꯟꯗꯇꯤ ꯆꯥꯕ ꯐꯪꯗ꯭ꯔꯦ ꯍꯣꯏꯁꯨ
ꯂꯣꯀꯦꯜꯒꯤ ꯌꯦ ꯆꯒꯦꯝ ꯄꯣꯝꯕꯤꯕꯗꯨꯣ
ꯎꯝ ꯑꯅꯤꯌꯥꯡ ꯀꯥꯟꯗꯨꯀ ꯃꯍꯤꯗꯣ ꯑꯁ
ꯂꯒꯤ ꯅꯀꯣ ꯍꯥꯒ
ꯎꯝ ꯍꯥꯎ ꯅꯠꯇ꯭ꯔꯗꯤ ꯑꯈ ꯃꯇꯝꯗ ꯆꯥꯛꯇꯣ ꯌꯦꯟꯁꯥꯡ ꯊꯣꯡꯕ ꯃꯇꯝꯗ ꯃꯨꯟꯗꯤ ꯃꯨꯟꯈ꯭ꯔꯕ ꯑꯗꯣ ꯑꯈ꯭ꯔ ꯊꯣꯡꯅꯤꯡꯉꯥꯏꯗꯤ ꯂꯩꯕ ꯑꯗꯨ ꯃꯇꯝꯗ ꯑꯩꯈꯣꯏ ꯏꯃꯥ ꯏꯄꯥꯈꯅ ꯁꯨ ꯄꯤꯕꯗꯣ ꯌꯥꯝ ꯍꯥꯎꯋꯦꯅ ꯊꯛꯅꯤꯡꯉꯦ ꯑꯃꯨꯛ ꯍ ꯍ ꯍꯣ
ꯆꯥꯛꯀꯤ ꯀꯩꯅꯣꯗꯣ ꯆꯥꯛꯀꯤ ꯀꯩꯅꯣ ꯃꯍꯤ ꯑꯃ ꯊꯣꯛ ꯄꯨꯗꯨꯀꯣ
ꯎ
ꯎꯝ ꯆ
ꯍꯣꯏ ꯑꯉꯥꯡ ꯑꯣꯏꯔꯣ ꯅꯠꯇꯦ ꯑꯩꯅ ꯍꯥꯏꯕꯗꯤ ꯌꯦꯟ ꯂꯣꯀꯦꯜꯒꯤ ꯁꯨꯛ ꯑꯗꯨꯝ
ꯑꯣ ꯑꯣ ꯑꯣ ꯑꯗꯨꯗꯤ ꯈꯪꯗ꯭ꯔꯦ ꯑꯣꯏꯣꯏꯗꯤ
ꯑꯩꯈꯣꯏꯗꯤ ꯑꯗꯨꯃꯥꯏꯅ ꯊꯥꯞꯅꯦ ꯆꯥꯛ ꯌꯦꯟꯁꯥꯡꯒꯤ ꯃꯨꯟꯗꯤ ꯃꯨꯟꯈ꯭ꯔꯕ ꯈꯔ ꯈꯔ ꯊꯣꯡꯅꯤꯡꯉꯥꯏꯗꯏꯕ ꯑꯗꯨ ꯃꯇꯥꯡ ꯃꯍꯤꯗꯣ ꯄꯤꯌꯦꯦꯕ ꯍ ꯅꯪꯅ ꯍꯥꯏꯕꯗꯨ ꯁꯨ ꯆꯥꯕ ꯐꯪꯉꯤꯔ ꯑꯩꯈꯣꯏꯗꯤ ꯅꯣꯏꯗꯒꯤ ꯈꯔ ꯑꯍꯟꯅꯤ
ꯍꯣꯏ ꯍꯣꯏ ꯍꯣꯏ ꯍ
ꯀꯨꯀꯥꯗ ꯅꯠꯇꯕꯤꯔ ꯂꯥꯏꯔ ꯊꯣꯡꯕꯗꯣ ꯑꯄꯥ ꯑꯄꯥꯥꯏ ꯍꯗ ꯆ ꯆꯕ ꯉꯅ ꯌꯦ ꯑꯗꯨꯁꯨ
ꯁꯥꯎꯕꯅꯤ ꯍꯥꯏꯦ ꯑꯗꯨꯁꯨ
ꯎꯝ ꯅꯨꯡꯁꯤꯌꯦ ꯃꯍꯤ ꯊꯥꯛꯄꯣ
ꯎꯝ ꯆꯤꯅꯤ ꯈꯔ ꯍꯥꯞꯄꯒ ꯊꯛꯄꯗꯣ ꯍꯥꯎꯋꯦꯅ ꯑꯗꯨꯝ
ꯆꯍꯦꯡꯅ ꯆ ꯆꯤꯅꯤꯒꯤ ꯆꯍꯦꯡꯗ ꯆꯥꯛ ꯍꯥꯥꯞꯔꯒ ꯃꯣꯔꯅꯤꯡꯗꯁꯨ ꯑꯗꯨꯝ ꯆꯥꯏꯅ
ꯍ ꯍꯣ ꯍꯣꯏ ꯆꯥꯛ ꯅꯨꯡꯗꯥꯡꯒꯤ ꯆꯥꯛꯒꯨꯝꯕꯗꯣ ꯍꯣꯏ ꯏꯪ ꯏꯪ ꯂꯥꯎ ꯍꯥꯎꯑꯣꯅꯦ
ꯂꯣꯡꯃ ꯆꯥꯕ ꯇꯔꯦ ꯑꯗꯨꯣꯁꯨꯣ
ꯍꯧꯖꯤ ꯆꯥꯔꯤ ꯆꯅꯤ ꯗꯔꯦꯗ
ꯍꯥꯎꯔꯣꯏꯗ ꯍꯧꯖꯤꯛꯇꯤ
ꯎꯝ ꯑꯗꯨ ꯃꯗꯗꯤ ꯀꯔꯤ ꯍꯥꯏꯁꯤꯔꯥ ꯕꯤꯁꯀꯤꯠꯀꯨꯝꯕ ꯑꯗꯨꯒꯨꯝꯕ ꯂꯩ ꯄꯥꯥꯛ ꯂꯏꯗꯕꯣꯏꯒꯤ
ꯄꯥꯂꯦꯖꯤꯒꯤ ꯃꯇꯝꯅꯤꯗ
ꯀꯀꯅꯥ ꯅꯣꯏ ꯀꯣꯀꯅꯥꯠ ꯀꯦꯗ ꯆꯥꯕ ꯐꯪ꯭ꯔ ꯑꯉꯥꯡ ꯑꯣꯏꯕꯅꯤꯅ
ꯀꯣꯀꯣꯅꯥꯠ ꯕꯤꯁꯀꯤꯠ
ꯎꯝ
ꯈꯪꯗꯦ ꯈꯪꯗꯦ ꯀꯣꯀꯣꯅꯥꯠ ꯁꯀꯤꯠ
ꯑꯥ ꯑꯉꯥꯡ ꯑꯣꯏꯕꯅꯤꯅ ꯈꯪꯅꯅꯕ
ꯑꯩꯈꯣꯏ ꯔꯣꯝꯗꯗꯤ ꯏ ꯈꯪꯗꯤꯗꯥ ꯊꯣꯛꯇꯧ ꯃꯥꯜꯂꯦꯗ ꯑꯩꯈꯣꯏꯔꯣꯝꯅꯤ ꯀꯣꯀꯣꯅꯠ ꯕꯤꯁꯀꯤꯠ
ꯑꯩꯈꯣꯏ ꯑꯉꯥꯡ ꯑꯣꯏꯔꯤꯀꯥꯟꯗ ꯀꯣꯀꯣꯅꯠ ꯕꯤꯁꯀꯤꯠ ꯌꯥꯝ ꯊꯣꯛꯄꯅꯦ ꯌꯥꯝ ꯊꯨꯝꯅꯦ ꯌꯥꯝ ꯊꯨꯝꯕꯅꯦꯕ ꯀꯅꯥꯠꯀꯤ ꯕꯤꯁꯀꯤꯦꯠꯇꯠꯇꯣ ꯑꯩꯈ꯭ꯋꯥꯏ ꯃꯇꯥꯝ ꯑꯩꯈ꯭ꯋꯥꯏ ꯃꯇꯥꯝꯒꯤ ꯋꯥꯔꯤꯅꯦꯗ ꯍꯣꯏ ꯃ ꯇꯝꯒꯤꯦ ꯋꯥꯂꯤꯅꯦ ꯁꯤꯗꯤ ꯅ ꯈꯥꯎ ꯄꯟꯗꯦꯗꯅ
ꯐꯔꯦ ꯐꯔꯦ ꯐꯔꯦ ꯑꯉꯥꯡꯉꯤꯅꯀꯣ ꯇꯥꯔꯒꯦ ꯑꯗꯨꯝ ꯑꯍꯟꯒꯤ ꯋꯥ ꯇꯥꯈ꯭ꯔꯒꯦ
ꯂ ꯏꯗ
ꯀꯪ
ꯌꯥꯝ ꯍꯥꯎꯕꯅꯦ ꯑꯉꯥꯡ ꯑꯣꯏꯕ ꯃꯇꯝꯗꯗꯤ ꯐꯁꯨ ꯑꯁꯟꯗ ꯑꯖꯤꯛꯇꯤ ꯆꯥꯅꯤꯡꯗ꯭ꯔꯦꯗ
ꯎꯝ
ꯍꯧꯗꯦ ꯑꯉꯥꯡ
ꯑꯁ ꯈꯪꯕꯒꯨꯝ ꯇꯧꯈ꯭ꯔꯦꯗ ꯅꯪꯒꯤ ꯕꯤꯁꯀꯤꯠꯇꯨ
ꯈꯔ ꯀꯔꯤꯔꯥ ꯎꯝ ꯎ ꯀꯕꯣꯠ ꯑꯁ ꯍꯥꯏꯕ ꯍꯪꯗꯔꯥ ꯍꯥꯏꯁꯨ ꯑꯦꯛꯁꯄ꯭ꯂꯦꯟ ꯎꯕ ꯈꯪꯅ ꯈꯔꯕ ꯅꯨꯡ ꯅꯨꯡꯉꯥꯏ ꯇꯔ
ꯑꯁꯥ ꯍꯔ ꯊꯈꯥꯡꯒꯦꯅꯤꯗ
ꯎꯗ꯭ꯔꯦꯗ ꯍꯟꯗꯀꯦ
ꯃꯥꯏꯒꯤ ꯃꯃꯤꯡꯗꯣ ꯇꯣꯉꯥꯟꯕꯒꯤ ꯑꯣꯏꯔꯝꯅꯦ
ꯑꯩꯈꯣꯏꯗꯤ ꯀꯣꯀꯅꯥꯠ ꯕꯤꯁꯀꯤꯠ ꯑꯗꯨꯝ ꯀꯥꯎꯏꯒꯦ
ꯑꯁ ꯁꯀꯨꯜꯁꯦꯄ ꯃ ꯇꯧꯅ ꯀ ꯎꯝ ꯑꯣꯔꯁꯃꯥꯟ ꯑꯃ ꯏꯥꯏ ꯂꯩꯕꯗꯣ
ꯑ
ꯈꯪꯉꯦ ꯈꯪꯗ꯭ꯔꯗꯤ ꯅꯋꯥ ꯐꯥꯎ ꯈꯪꯗ꯭ꯔꯒ
ꯁꯀꯨꯜ ꯀꯥꯕ ꯃꯇꯝꯗ ꯁꯟꯗꯦ ꯀ꯭ꯂꯥꯁꯇꯣ ꯂꯣꯏꯔꯒ ꯃꯤꯊꯥꯏ ꯄꯕꯙꯑꯣ ꯕ꯭ꯂꯦꯛ ꯑꯣꯔꯦꯟꯖ ꯋꯥꯋꯥꯏꯠꯇꯣ ꯕ꯭ꯂꯦꯛꯇꯣ ꯌꯥꯝ ꯄꯥꯝꯃꯤꯅ ꯍꯣꯏ ꯑ ꯑꯩꯒꯤꯗꯤ ꯕ꯭ꯂꯦꯛ ꯄꯤꯌꯣ ꯑꯩꯒꯤꯗꯤ ꯕ꯭ꯂꯦꯛ ꯄꯤꯌꯣ ꯀꯔꯤꯕꯂꯤ ꯍꯥꯏ ꯑꯣ ꯀ ꯗ